ꯂꯣ ꯇꯥꯏ ꯇꯥꯏꯌꯦ ꯆꯥꯛ ꯏꯁꯤꯡ ꯎꯅꯔꯕꯣ
ꯆꯥꯛ ꯊꯣꯡꯗ꯭ꯔꯤ ꯅꯕꯥ ꯉꯁꯤꯗꯤ ꯑꯍꯥꯎꯕ ꯆꯥꯛꯁꯦꯅ ꯇꯧꯅꯒꯤꯕꯅꯤ
ꯎꯝ
ꯀꯩꯅꯣꯒ ꯑ ꯀꯔꯤ ꯀꯔꯤ ꯀꯔꯤ ꯑ ꯃꯈꯥꯗ ꯑꯝ ꯎꯝ ꯆꯤꯡꯂꯦꯝꯕꯒ ꯑ ꯁꯤꯡꯉꯖꯤꯠ ꯀꯔꯤ ꯍꯥꯏꯒꯔꯦ ꯌꯦꯟ ꯆꯥꯖꯤ ꯍꯥꯏꯒꯤꯕꯅꯦꯕ ꯎꯝ
ꯎꯝ
ꯌꯦꯟ ꯆꯥꯖꯦꯅ ꯍꯥꯏꯅꯒꯤꯕꯅꯦ ꯀꯩꯅꯣ ꯇꯧꯋꯦꯕ ꯃꯕꯥꯟꯅꯤ ꯊꯕꯛ ꯁꯨ ꯆꯠꯈꯤꯕꯅꯦꯕ
ꯅꯣꯏ ꯊꯕꯛ ꯀꯜꯂꯦꯅꯦ
ꯑꯁ ꯉꯔꯥꯡ ꯃꯕꯥꯅꯤ ꯀꯨꯟꯌꯥ ꯇꯧꯏ ꯍꯥꯏꯕꯨ ꯀꯩꯅꯣ
ꯒꯨꯟꯅꯤꯌꯥ ꯑꯝ ꯇꯧꯈꯥꯏ ꯑꯩꯁꯦ ꯐꯣꯔ ꯐꯣꯔ ꯕꯥꯏ ꯐꯣꯔꯗ ꯑꯗꯨꯅ ꯄꯩꯁꯥꯗꯣ ꯈꯔ ꯌꯥꯝ ꯂꯧꯔꯛꯑꯦꯌꯦ
ꯎꯝ ꯃꯣꯏꯗꯨ ꯋꯥꯕ ꯊꯕꯛꯅꯤꯅ ꯀꯥꯟ ꯂꯩꯕ ꯍꯥꯏꯇꯔꯦ
ꯑꯩꯈꯣꯏꯁꯨ ꯅꯍꯥꯟꯋꯥꯏ ꯆꯠꯂꯝꯃꯤꯅꯤꯅꯦ ꯑꯗꯨ ꯑꯈꯣꯏ ꯑꯁꯣꯝ ꯅꯥꯀꯟꯗ ꯂꯩꯔꯤꯉꯩꯗꯣ
ꯎꯝ
ꯑꯁ ꯑꯗꯨꯒꯨꯝꯕ ꯊꯕꯛꯇꯣ ꯃꯌꯥꯝ ꯆꯠꯂꯛꯏꯗ ꯑꯩꯈꯣꯏꯒꯤ ꯀꯩꯅꯣꯒꯤ ꯁꯥꯔꯚꯤꯁꯀꯤ ꯊꯕꯛ ꯃꯌꯥꯝ ꯑꯃ ꯆꯠꯂꯦꯕ
ꯎꯝ ꯑꯩꯖꯨ ꯀꯩꯅꯣꯒꯤꯗꯣ ꯃꯣꯏꯒꯤ ꯃꯝꯇꯣꯞ ꯁꯥꯔꯚꯤꯁꯀꯤ ꯀꯩꯅꯣꯒꯨꯝꯕ ꯆꯠꯂꯦ ꯑꯗꯨꯝ ꯀꯥꯔꯄꯦꯠ ꯁꯤꯠꯄꯒꯨꯝꯕ ꯈꯔ ꯆꯠꯂꯦ
ꯑꯣ ꯑꯣ ꯀꯩꯅꯣ ꯀꯥꯡꯒꯨꯒꯤ ꯑ ꯑꯩꯈꯣꯏꯒꯤ ꯀꯔꯤ ꯇꯦꯟꯍꯥꯎꯁ ꯀꯥꯡꯒꯨ
ꯍꯣꯏ ꯏꯌꯥꯝꯕ ꯇ꯭ꯔꯤꯄꯜ ꯑꯦꯁ ꯇ꯭ꯔꯤꯄꯜ ꯑꯦꯁ ꯍꯥꯏꯅ ꯑꯃ ꯂꯩꯕꯗꯣ ꯈꯪꯕ꯭ꯔꯥ
ꯑꯁꯤ ꯀꯩꯅꯣꯒꯤꯗꯣ ꯑ ꯁꯤꯡꯖꯃꯩ ꯑꯦ ꯁꯤꯡꯖꯃꯩ ꯀꯔꯤ ꯍꯥꯏꯒꯔꯦ
ꯊꯥꯡꯃꯩꯕꯟꯒꯤꯗꯣ
ꯎꯝ
ꯊꯥꯡꯃꯩꯕꯟ ꯊꯥꯎ ꯒ꯭ꯔꯥꯎꯟꯗ ꯑꯣꯐꯤꯁ ꯂꯩꯕꯅꯦ ꯃꯣꯏꯒꯤ ꯀꯩꯅꯣꯒꯤ ꯑꯦꯟ ꯁꯤ ꯁꯤ ꯀꯥꯡꯕꯨꯒꯤ ꯑꯃ ꯂꯩꯕꯗꯣ
ꯎꯝ
ꯑꯗꯨꯒꯤꯁꯨ ꯆꯠꯂꯦ ꯂꯨꯍꯣꯡꯕꯒꯤ ꯁꯣꯔꯥꯠꯀꯤ ꯉꯥꯛꯇꯅ ꯑꯩꯅ ꯆꯠꯂꯤ ꯁꯣꯔꯥꯠꯀꯤꯒ ꯌꯥꯝ ꯊꯤ ꯅꯨꯡꯉꯥꯏꯌꯦ ꯃꯣꯏ ꯊꯕꯛꯇꯨꯗꯤ ꯑꯗꯨꯝ ꯂꯦꯞꯄꯒ ꯒꯥꯔꯤꯒ ꯈꯔ ꯁꯣꯝꯗ ꯈꯔ ꯒꯥꯔꯤ ꯆꯪꯉꯛꯑꯅꯣ ꯍꯥꯏꯕꯒ
ꯎꯝ
ꯑꯗꯨ ꯈ ꯇꯅꯤ ꯑꯗꯨꯗ ꯂꯨꯄꯥ ꯆꯥꯃꯔꯤ ꯐꯪꯉꯤ ꯉꯥꯛꯇꯪꯗ
ꯂꯣꯏꯅꯥ ꯌꯥꯝ ꯆꯠꯂꯛꯑꯦꯕ ꯑꯩꯈꯣꯏꯗꯤ ꯄꯨꯡꯗ
ꯄꯨꯡꯗ ꯇꯧꯋꯦ ꯑꯗꯨꯗꯤ ꯄꯨꯡꯗ ꯇꯧꯗꯦ ꯀꯥꯔꯄꯦꯠ ꯁꯤꯠꯄꯗꯨꯅ ꯄꯨꯡꯗ ꯇꯧꯏꯦ
ꯑꯩꯈꯣꯏꯅ ꯄꯨꯡꯗꯂꯣꯠ ꯆꯠꯄ ꯑꯗ ꯍꯧꯖꯤꯛ ꯒꯨꯅꯤꯌꯥ ꯇꯧꯕꯗꯨꯗꯤ ꯀꯩꯅꯣꯅꯤꯅꯦ ꯄꯩꯁꯥ ꯉꯥꯡꯅꯕꯅꯦ ꯐꯖꯅ
ꯍꯟꯗꯛꯁꯨ ꯃꯦꯂꯥꯒꯤ ꯃꯦꯂꯥꯒꯤ ꯇꯧꯅꯤ ꯑꯍꯤꯡꯗ ꯍꯥꯏꯩ ꯄꯣꯠ ꯁꯦꯅꯕꯗꯨꯅꯦꯕꯀꯣ
ꯎꯝ
ꯑꯩ ꯂꯥꯛꯑꯣ ꯍꯥꯏꯔꯛꯄꯅꯦ ꯑꯩ ꯐꯔꯛ ꯇꯥꯔꯅꯤ ꯍꯥꯏꯗꯣꯛꯈ꯭ꯔꯅꯤ ꯑꯩꯈꯣꯏ ꯏꯌꯥꯝꯕ ꯑꯃ ꯑꯩꯒꯤ ꯑꯩꯈꯣꯏꯕꯥꯆꯧꯒꯤ ꯃꯆꯥ ꯑꯃ ꯃꯥꯅ ꯍꯥꯏꯔꯛꯑꯝꯃꯦ
ꯎꯝ ꯅꯣꯏꯒꯤ ꯄꯩꯀꯥꯗꯤ ꯍꯥꯏꯗ ꯂꯥꯛꯑꯅꯤꯅꯦ
ꯍꯥꯏꯗꯣꯔꯥꯅꯤ ꯍꯥꯏꯗꯣꯔꯅꯤ
ꯇꯔꯣ ꯑꯃꯨꯛ ꯑꯇꯣꯞꯄ ꯀꯔꯤꯀꯩ ꯇꯧꯁꯤꯟꯒꯦꯕ ꯄꯩꯁꯥ ꯍꯥꯏꯗꯣꯛꯇꯤꯟꯒꯤ ꯊꯕꯛꯇꯣ ꯑꯗꯨꯝ ꯆꯠꯂꯒꯦ ꯍꯥꯏꯔꯣ
ꯆꯂꯅꯤ ꯂꯦꯛ ꯈꯔ ꯄꯥꯒꯦ ꯇꯧꯅꯤ ꯑꯣꯏꯗꯃꯥꯟꯗꯦ
ꯇꯥꯜꯂꯣ ꯄꯩꯁꯥ ꯇꯧꯋ ꯑꯗꯨꯒ ꯀꯣꯆꯤꯡ ꯀ ꯀꯩꯀꯩꯁꯨ ꯈꯔ ꯆꯠꯅꯕ
ꯎꯝ
ꯍꯥꯏꯗꯤ ꯅꯪꯅ ꯖꯤ ꯗꯤ ꯑꯣꯏꯅꯤꯡꯉꯒꯗꯤ ꯄꯩꯈꯥꯗꯣ ꯈꯟꯕꯗꯣ ꯌꯥꯝ ꯂꯥꯏꯑꯕ
ꯎꯝ
ꯖꯤꯗꯤ ꯑꯣꯏꯅꯤꯡꯕ ꯀꯥꯡꯕꯨꯒꯤꯗꯤ ꯈꯔ ꯍꯣꯠꯅꯔꯗꯤ ꯑꯗꯨꯝ ꯊꯕꯛꯇꯣ ꯑꯗꯨꯝꯑꯣ ꯑꯣꯏꯈꯤ ꯌꯥꯕꯅꯦꯕ ꯅꯪꯅ ꯐꯤꯖꯤꯀꯦꯜꯗꯣ ꯃꯦꯗꯤꯀꯦꯜꯗꯣ ꯐꯖꯅ ꯃꯦꯖꯤꯀꯦꯜꯗꯣ ꯌꯥꯗꯧ ꯑꯣꯏꯔꯗꯣ
ꯃꯦꯗꯤꯀꯦꯜꯒꯤ ꯈꯟ ꯃꯥꯅꯤ ꯑꯇꯩꯗꯨꯗꯤ ꯍꯣꯠꯅꯔ ꯌꯥꯅꯤ
ꯃꯤꯗꯤꯤꯀꯦꯗꯅ ꯑꯁꯣꯏꯕ ꯀꯩ ꯂꯩꯒꯦ ꯍꯥꯏꯁꯦ
ꯑꯩ ꯈꯣꯡ ꯑꯄꯥꯛ ꯇꯥꯕꯗꯣ ꯐꯥꯅꯨ ꯈꯣꯡꯄꯥꯛ
ꯑꯣ ꯉꯥꯅꯨ ꯈꯣꯡꯄꯥꯛ ꯇꯥꯕꯗꯣ ꯑꯗꯨꯒꯤ ꯉꯥꯅꯨ ꯈꯣꯡꯄꯥꯛ ꯇꯥꯕꯗꯨꯗꯤ ꯌꯥꯝꯅ ꯀꯩꯅꯣꯕꯨꯗꯤ ꯇꯧꯏꯀꯣ ꯑꯩꯈꯣꯏꯒꯤ ꯑꯗꯨꯒꯤ ꯃꯦꯗꯤꯀꯦꯜ ꯇꯧꯕꯗꯣ ꯗꯥꯎꯗꯁꯨ ꯂꯩꯀꯣ ꯍꯥꯏꯗꯤ
ꯎꯝ
ꯎꯝ ꯑꯩꯈꯣꯏꯅ ꯑꯣꯕꯤꯁꯥꯗꯨ ꯀꯩꯅꯣ ꯃꯅꯤꯄꯨꯔ ꯃꯆꯥ ꯑꯣꯏꯔꯝꯃꯗꯤꯅꯦ
ꯎꯝ
ꯀꯣꯝꯊꯣꯛꯑꯦꯕ ꯌꯥꯝꯅ ꯑꯩꯈꯣꯏꯅ ꯆꯦꯟꯕ ꯃꯇꯝꯗꯨꯗ ꯑꯦ ꯀꯣ ꯍꯥꯏ ꯁꯨꯗꯕ ꯀꯥꯡꯕꯨꯁꯦ
ꯎꯝ
ꯃꯩꯇꯩ ꯃꯆꯥꯎ ꯄꯁꯥꯅ ꯂꯩꯕ ꯑꯗꯨꯝ ꯌꯦꯡꯉ ꯆꯦꯜꯍꯜꯂꯦꯕ ꯑꯗꯨꯝ ꯆꯦꯁꯀ ꯁꯨꯗꯕꯁꯦ ꯑꯗꯨꯝ ꯐꯖꯅ ꯑꯗꯨꯝ ꯌꯦꯡꯉꯒꯀꯣ ꯌꯥꯝ ꯆꯦꯜꯍꯜꯂꯦꯕ ꯐꯕ ꯌꯥꯎꯋꯅꯦ ꯑꯗꯨꯒ ꯃꯌꯥꯡ ꯃꯆꯥ ꯀꯩꯅꯣ ꯇꯧꯕ ꯌꯥꯝ ꯌꯥꯎꯔꯝꯃꯗꯤ ꯄꯦꯔꯥ ꯀꯥꯂꯦ ꯑꯗꯣ ꯐꯕ ꯇꯥꯟꯊꯣꯛꯂꯛꯀꯅꯤ ꯌꯥꯗꯕ ꯗꯥꯎꯗꯁꯨ ꯂꯩꯌꯦꯕ ꯑꯁꯤꯁꯦ ꯑꯩꯈꯣꯏꯒꯤ ꯅꯣꯛꯅꯤ ꯂꯩꯕ ꯄꯥꯟ ꯂꯩꯕ ꯀꯥꯡꯕꯨ ꯀꯥꯡꯗꯣ
ꯎꯝ
ꯑꯗꯣ ꯑꯗꯨꯝ ꯀꯩꯅꯣ ꯇꯧꯋꯕꯣ ꯌꯥꯕꯤꯅꯦꯕ
ꯎꯝ
ꯈꯪꯕꯔꯥ
ꯎꯝ
ꯑꯗꯨꯟꯅ
ꯃꯦꯗꯤꯀꯦꯜꯁꯦ ꯀꯣꯟꯅ ꯇꯧꯗꯣꯏ ꯅꯠꯇ꯭ꯔꯣ
ꯃꯦꯗꯤꯀꯦꯜ ꯃꯦꯗꯤꯀꯦꯜꯗꯤ ꯍꯌꯦꯡ ꯂ ꯈ꯭ꯋꯥꯏ ꯂꯥꯁꯇꯅꯤ
ꯎꯝ
ꯃ‌ꯦꯗꯤꯀ‌ꯦꯜꯅ ꯂꯥꯥꯁꯇ ꯇꯧꯗꯣꯏꯅꯦ
ꯋꯥꯛꯀꯤꯡ ꯆꯦꯟꯅꯔꯤꯕꯣ
ꯋꯥꯛꯀꯤꯡꯁꯤ ꯆꯦꯜꯂꯝꯕꯅꯤ ꯅꯥꯕꯥ ꯏꯔꯥꯡ ꯇꯧꯕꯗꯒꯤ ꯏꯁ ꯃꯦꯟ ꯔꯣꯠꯇꯨ ꯏꯔꯥꯡꯅ ꯇꯧꯔ ꯂꯩ ꯋꯥꯛꯀꯤꯡ ꯆꯦꯟ ꯁꯣꯝ ꯅꯥꯀꯟꯗ ꯆꯦꯜꯂꯝꯕꯅꯦꯕ ꯇꯧꯕꯨꯜ ꯂꯣꯝꯗ ꯑꯗ‌ꯣ ꯋꯥꯛꯀꯤꯡ ꯀꯩꯅꯣ ꯏꯔꯥꯡ ꯇꯧꯕꯗꯨꯏ ꯇꯟꯗꯅ ꯆꯦꯟꯗꯅ ꯂꯩ ꯆ‌ꯦꯜꯂꯗꯝꯅꯤ ꯃꯨꯛ
ꯋꯀꯤꯡ ꯆꯦꯜꯂꯁꯦ ꯑꯌꯨꯛꯇ ꯆꯦꯟꯁꯦ
ꯑꯩꯅꯗꯤ ꯑꯌꯨꯛꯇ ꯆꯦꯟ ꯍꯥꯏꯕꯅꯤ ꯇꯨ ꯁꯤꯗ ꯁꯥꯟꯅ‌ꯣꯏꯁꯤꯅ ꯌꯥꯗꯕ ꯃꯈꯥ ꯇꯟꯈ꯭ꯔꯕ ꯃꯥꯗꯤ ꯀꯣꯆꯤꯡ ꯆꯠꯂꯤꯃꯦ ꯀꯣꯆꯤꯡ ꯆꯠꯇꯣꯔꯤ ꯍꯥꯏꯔ ꯀꯣꯆꯤꯡꯗꯤ ꯁꯨꯡꯆꯠ ꯆꯠꯇ‌ꯦ ꯀꯣꯆꯤꯡ ꯆꯠꯇ ꯊꯥ ꯅꯤꯃꯨꯛ ꯐꯥꯔꯝꯃꯅꯤ ꯑꯗꯨꯒ ꯆꯦꯟꯁꯤ ꯆꯦꯟꯁꯤꯗ ꯑꯃꯨꯛ ꯇꯧ ꯂꯩꯏꯁꯦ
ꯆꯨꯝꯃꯤꯅꯦ ꯃꯥꯗꯤ ꯀꯣꯆꯤꯡꯅꯤꯅꯦ
ꯃꯥ ꯀ‌ꯣꯆꯤꯡ ꯆꯠꯄꯗ‌ꯣ ꯀꯩꯁꯨ ꯆꯠꯇꯝꯅ‌ꯦ ꯍꯥꯕ ꯍꯥ
ꯑꯩꯈꯣꯏ ꯑꯃꯨꯛ ꯊꯕꯛ ꯆꯠꯂꯗꯤ ꯑꯃꯨꯛ ꯊꯦꯡꯅ ꯍꯜꯂꯛꯑꯗꯤꯅ ꯇꯧꯕꯅꯦ
ꯀꯣꯏꯅꯦ ꯅꯣꯏ ꯊꯕꯛ ꯆꯠꯂꯗꯤ ꯀꯥꯏ ꯋꯥꯀꯤꯡ ꯆ‌ꯦꯟꯁꯤ ꯌꯥꯔ‌ꯣꯏꯗꯅ ꯌꯥꯔꯣꯏꯗꯅ
ꯎꯝ ꯑꯌꯨꯛ ꯉꯟꯇꯥ ꯆꯦꯟꯊꯣꯛꯈ꯭ꯔꯗꯤ ꯌꯥꯏꯕ
ꯑꯌꯨꯛ ꯉꯟꯇꯥ ꯆ‌ꯦꯟꯊ‌ꯣꯛꯈ꯭ꯔꯗꯤ ꯐꯩꯗꯅ ꯑꯗꯣ ꯃ ꯃꯉꯣꯟ ꯍꯥꯏꯕ ꯌꯥꯗꯦ ꯃꯥꯏ ꯊꯣꯛꯄꯝ ꯑꯗꯨꯝ ꯇꯧ ꯂꯩ ꯑꯣ
ꯑꯩ ꯌꯨ ꯀꯔꯥ ꯍꯌꯦꯡ ꯀꯔꯥꯗꯨꯝꯃꯦ
ꯍꯌ‌ꯦꯡ ꯀꯥꯔ
ꯍ ꯑ ꯍꯌꯦꯡ ꯉꯟꯇꯥ ꯑꯌꯨꯛ ꯃ ꯄꯨꯡ ꯃꯉꯥ ꯑꯗꯥꯏꯗꯒꯤ ꯀꯔꯑꯗꯨꯝꯅꯤ
ꯑꯣ
ꯑꯗꯨꯒ ꯍꯌꯦꯡꯗꯒꯤ ꯊꯕꯛ ꯆꯠꯄ ꯌꯥꯝ
ꯀ‌ꯣꯟꯅ
ꯑꯩꯈꯣꯏ ꯁꯨꯝꯗ ꯏꯔꯥꯡ ꯀꯜꯂꯦ
ꯑꯣ
ꯑꯗꯨꯅ ꯈꯔ ꯉꯟꯅ ꯀꯥꯔꯛꯇ꯭ꯔꯗꯤ ꯌꯥꯗꯕ ꯑꯥ ꯌꯥꯕꯗꯣ ꯄꯥꯎꯗꯗꯤ ꯑꯗꯨꯝ ꯌꯥꯏ ꯁꯋꯥꯏꯗꯅ ꯌꯥꯗꯕ ꯋꯥꯅꯤ ꯁꯣꯛꯇ ꯑꯗꯨꯝ ꯃꯩ ꯊꯥꯔ ꯑꯗꯨꯝ ꯊꯠꯂ ꯂꯩꯕ
ꯎꯝ
ꯄꯥꯎꯗ ꯌꯥꯔꯖꯨ ꯁ꯭ꯋꯥꯏꯗꯗꯤ ꯌꯥꯗꯦ
ꯍ‌ꯣꯏꯟ ꯃꯣꯏꯅ ꯁꯤ ꯂꯥꯛꯑꯒ ꯅꯪ ꯍꯥ
ꯑꯦꯝ ꯇꯤ ꯑꯦꯁ ꯀꯥꯏꯅ ꯂꯩꯔꯤꯁꯤꯡꯁꯤꯅꯅꯦ
ꯑ‌ꯣ
ꯃꯣꯏꯁꯨ ꯔꯤꯇꯟ ꯑꯦꯛꯖꯥꯝ ꯊꯥꯗ‌ꯣꯏ ꯅꯠꯇ꯭ꯔꯣ
ꯊꯥꯗꯣꯏꯅꯦ
ꯎꯝ ꯃꯣꯏꯁꯤ ꯀꯃꯥꯏꯟ ꯇꯧꯕꯅꯣꯕ
ꯑꯦꯝ ꯇꯤ ꯑꯦꯁ ꯍꯥꯏꯗꯨꯗꯤ ꯃꯜꯇꯤ ꯇꯥꯛꯁꯀꯤꯡ ꯏꯁꯇꯥꯞ ꯍꯥꯏꯕ
ꯍꯣꯏꯅꯦ ꯑꯗꯨꯕꯨꯗꯤ ꯈꯪꯉꯤ
ꯑꯗꯨ ꯑꯦꯛꯖꯥꯝ ꯊꯥꯗꯣꯏꯅꯦꯕ
ꯃꯔ ꯀꯩꯀꯩꯒꯤ ꯃꯑꯣꯡꯁꯦ ꯀꯃꯥꯏꯅ ꯇꯧꯅꯤ ꯃꯥꯔ ꯀꯩꯀꯩꯁꯦ ꯑꯗꯒꯤ ꯃꯣꯏꯗꯤ ꯔꯤꯇꯟꯗꯨꯅ ꯂꯣꯏ ꯂꯣꯏꯔꯦꯕ ꯐꯤꯖꯤꯀꯦꯜ ꯃꯦꯗꯤꯀꯦꯜ ꯇꯧꯗꯣꯏꯔꯣ ꯃꯣꯏꯁꯨ
ꯇꯧꯔꯣꯏ ꯃꯣꯏꯗꯤ ꯑꯃꯨꯛꯇꯪ ꯁꯦꯂꯦꯛꯁꯟ ꯇꯧꯔ ꯂꯣꯏꯔꯦ ꯄꯩꯈꯥ ꯊꯥꯔꯅꯤꯗꯅ ꯑꯗꯨꯏ ꯄꯩꯈꯥꯗꯨꯗ ꯍꯦꯛ ꯈꯜꯂ ꯂꯣꯏꯔꯦ ꯀꯩꯃꯨꯛ ꯇꯧꯔꯣꯏ
ꯎꯝ ꯣꯏ ꯑꯦꯝ ꯇꯤ ꯑꯦꯁ ꯁꯤꯗ ꯃꯈꯜ ꯂꯩꯕ꯭ꯔꯕ ꯃꯣꯏꯁꯨ ꯑꯃ
ꯂꯩꯇꯦꯕ ꯃꯥꯥꯏꯗꯤ ꯑꯗꯨꯝꯕ ꯈꯛꯇꯅꯤ
ꯑꯣꯀꯦ
ꯆꯝꯔ
ꯑꯦꯝ ꯇꯤ ꯑꯦ ꯁꯤꯅ ꯃꯣꯏꯁꯨ ꯆꯞ ꯃꯥꯟꯅꯗꯣꯏꯔꯣ ꯃꯥꯔꯛꯁꯦ ꯋꯥꯟ ꯀꯩꯅꯣꯗꯣ ꯑꯗꯨꯝ ꯑꯣꯏꯗꯣꯏꯔꯥ ꯋꯥꯟ ꯁꯤꯛꯁ
ꯃ ꯃꯣꯏꯗꯤ ꯇꯉꯥꯂꯦ
ꯎꯝ
ꯀꯩꯅꯣ ꯇꯧꯈ꯭ꯔꯦꯕ ꯆꯦꯛꯁꯟ ꯆꯦꯛꯁꯟ ꯀꯔꯃꯥꯡ ꯂꯩꯈ꯭ꯔꯦꯕ ꯦꯛꯁꯟ ꯀꯩꯅꯣꯃꯛ ꯂꯩ ꯇꯣꯉꯥꯟ ꯇꯣꯉꯥꯟꯅ ꯏꯪꯂꯤꯁꯇ ꯑ ꯃꯦꯠꯁꯀ ꯔꯤꯖꯅꯤꯡꯒꯗꯣ
ꯎꯝ
ꯑꯗꯨꯅ ꯇꯣꯉꯥꯟꯅ ꯑꯃꯨꯛ ꯇꯣꯉꯥꯟꯅ ꯑꯃꯨꯛ ꯃꯥꯔꯛ ꯂꯩꯕꯤꯕ ꯑꯗꯨꯒ ꯖꯤ ꯑꯦꯁꯀ ꯏꯪꯂꯤꯁꯀꯅ ꯇꯣꯉꯥꯟꯥꯟꯕ ꯃꯥꯎ ꯃꯥꯡ ꯂꯩꯕ ꯁꯨꯃꯅ ꯇꯣꯉꯥꯟ ꯇꯣꯉꯥꯟ ꯂꯩꯕ
ꯎꯝ
ꯑꯗ ꯅꯣꯏ ꯃꯊꯪ ꯀꯩꯅꯣ ꯖꯤ ꯇꯤ ꯊꯥꯕꯗꯨꯗꯤ ꯑ ꯁꯤꯈꯤꯅꯦ ꯀꯩꯅꯣ ꯃꯥ ꯇ ꯃꯥꯜꯂꯦꯕ
ꯎꯝ ꯖꯤꯗꯤ ꯆꯍꯤ ꯈꯨꯗꯤꯡꯒꯤ ꯀꯌꯥ ꯀꯌꯥ ꯂꯧꯒꯦꯕ
ꯃꯤꯔꯣꯖꯦ ꯃꯤ ꯂꯤꯁꯤꯡ ꯍꯨꯊ꯭ꯔꯥ ꯍꯅ ꯑꯗꯨꯝ ꯂꯧꯕꯅꯤ
ꯎꯝ
ꯑꯦ ꯍꯥꯏꯣ ꯔ ꯑꯗꯨ ꯐꯖꯂꯔꯤ ꯍꯥꯥ ꯂꯧꯋꯦ ꯌꯥꯝ ꯂꯧꯋꯦ ꯃꯅꯤꯄꯨꯔꯒꯤꯁꯨ ꯑꯗꯨꯝ ꯂꯧꯕꯅꯦ
ꯊꯥꯔꯗꯕꯅꯦ ꯑꯩꯁꯨ ꯃꯊꯪꯗꯩꯗꯤ ꯌꯦꯡꯉꯝꯗ ꯇꯍꯟꯒꯦ ꯇꯧꯅꯤ ꯌꯥꯗꯔꯦ
ꯑꯒꯤꯅꯤꯕꯤ ꯆꯪꯅꯤꯡꯉꯧꯕꯗꯤ ꯊꯨꯅ ꯆꯪꯒ ꯌꯥꯔꯅꯤ
ꯋꯦꯠ ꯋꯦꯠ ꯂꯩꯕ꯭ꯔ ꯑꯌꯥꯝꯕ ꯃꯣꯏꯁꯦ ꯂꯤꯃꯤꯇꯦꯠ
ꯂꯩ ꯂꯩ ꯂꯩ
ꯀꯌꯥꯕꯨ ꯑꯣꯏꯗꯣꯏꯅꯣ ꯑꯣ ꯑꯣ ꯑꯣꯚꯔ ꯋꯦꯠ ꯑꯣꯏꯕ ꯌꯥꯗꯦꯕ
ꯑꯣꯚꯔꯋꯦꯠ ꯑꯣꯏꯕ ꯌꯥꯗꯦ ꯅꯪꯒꯤ ꯄꯤꯔꯤꯕ ꯍꯥꯏꯗꯨꯒ ꯋꯦꯠꯀ ꯆꯥꯟꯅꯗꯧ
ꯑꯣꯀꯦ ꯑꯣꯀꯦ
ꯋꯦꯠ ꯋꯦꯠ ꯆꯤꯡꯕꯁꯤ ꯌꯥꯝ ꯋꯥꯏꯅꯦ
ꯋꯦꯠ ꯆꯤꯡꯕꯗꯨꯔꯣ ꯖꯤꯝ ꯁꯥꯟꯅꯧꯑꯣ ꯅꯠꯇ꯭ꯔꯗꯤ ꯆꯤꯡ ꯉꯝꯃꯣꯏ
ꯑꯩꯈꯣꯏ ꯆꯤꯡꯕꯗ ꯆꯥꯕ ꯊꯛꯄ ꯆꯥꯕ ꯊꯛꯄ ꯀꯉꯛꯄꯁꯦ ꯌꯥꯝ ꯋꯥꯏ ꯑꯩ ꯑꯣꯚꯔ ꯋꯦꯠꯁꯦ ꯑꯗꯨꯝ ꯑꯣꯏ ꯂꯩꯔꯦꯕ ꯍꯧꯖꯤꯁꯦ ꯋꯦꯠꯁꯦ
ꯂꯝꯖꯦꯜꯈꯛ ꯑꯣꯏ ꯆꯦꯜꯂꯒ ꯂꯝꯖꯦꯜꯈꯛ ꯆꯦꯜꯂꯒꯅꯦ ꯑꯣ ꯀꯩꯅꯣ ꯆꯤꯡꯕꯗꯨꯗꯤ ꯋꯦ ꯆꯤꯡꯕꯗꯨꯗꯤ ꯌꯥꯝ ꯋꯥꯕꯅꯦ ꯖꯤꯝ ꯁꯥꯟꯅꯗꯔꯗꯤ ꯌꯥꯔꯣꯏ ꯑꯈꯣꯏ ꯖꯤꯝꯗꯤ ꯁꯥꯟ ꯄꯩꯁꯥ ꯂꯩꯇꯥꯗꯥꯅ
ꯌꯥꯝꯕꯗꯤ ꯑꯣꯕꯔꯋꯦꯠ ꯑꯣꯏꯗꯕ꯭ꯔꯣ ꯍꯥꯥ
ꯍꯥ
ꯌꯥꯝꯃꯗꯤ ꯑꯣꯏꯗꯕ꯭ꯔꯣ ꯑꯣꯕꯔꯋꯦꯠ
ꯑꯤꯡ ꯆꯤꯟꯕ ꯃꯇꯝꯂꯣ
ꯅꯠꯇꯦ ꯑꯣꯕꯔꯋꯦꯠ ꯑꯣꯏꯕ꯭ꯔꯕ ꯌꯥꯝꯕꯁꯨ
ꯍꯧꯖꯤꯛ ꯂꯣ ꯍꯥꯏꯁꯦ
ꯑꯥ
ꯍꯧꯖꯤꯛꯗꯤ ꯑꯣꯏꯌꯦ ꯀꯥꯏꯗꯩ ꯍꯧꯖꯤꯛꯗꯤ ꯀꯔꯥꯏꯗꯩ ꯑ ꯑꯣꯕꯔ ꯋꯦꯠ ꯈꯨꯑꯣꯏ ꯑꯣꯏꯗ
ꯌꯥꯝꯕ ꯍꯥꯏꯠ ꯀꯌꯥ ꯂꯩꯒꯦ
ꯑꯩ ꯍꯥ ꯑꯩꯗꯤ ꯍꯥꯏꯠ ꯀꯩꯅꯣꯅꯦ ꯋꯥꯟ ꯁꯤꯛꯁꯇꯤ ꯐꯥꯏꯚ
ꯋꯥꯟ ꯁꯤꯛꯁꯇꯤ ꯐꯥꯏꯚꯁꯦ ꯀꯌꯥꯅꯣ
ꯐꯥꯏꯚ ꯄꯣꯏꯟ ꯐꯥꯏꯚ ꯈꯔ ꯐꯥꯏꯚ ꯇꯪꯈꯥꯏ
ꯎꯝ
ꯋꯥꯟ ꯁꯤꯛꯁꯇꯤ ꯇꯨꯅꯦꯕ ꯋꯥꯟ ꯁꯤꯛꯁꯇꯤ ꯇꯨ ꯋꯥꯟ ꯁꯤꯛꯁꯇꯤ ꯇꯨ ꯄꯣꯏꯟ ꯐꯥꯏꯚ ꯑꯣꯏꯗꯣꯏꯕ ꯀꯩꯅꯣꯒꯤꯗꯣ ꯖꯤꯗꯤꯒꯤꯗꯣ
ꯎꯝ
ꯑꯩꯒꯤ ꯍꯥꯏꯠꯁꯤꯅ ꯀꯩꯅꯣ ꯋꯥꯟ ꯁꯤꯛꯁꯇꯤ ꯐꯥꯏꯚ
ꯑꯗꯨ ꯌꯥꯝꯕ ꯋꯦꯠ ꯀꯌꯥ ꯂꯩꯗꯣꯏꯕꯅꯣ ꯅꯣꯔꯃꯦꯜꯗꯤ
ꯅꯣꯔꯃꯦꯜꯗ ꯅꯪ ꯁꯤꯛꯁꯇꯤꯒ ꯁꯤꯛꯁꯃꯨꯛ ꯂꯩꯗꯧꯕ
ꯍꯁ ꯁꯤꯛꯁꯇꯤ ꯌꯧꯔꯛꯑꯗꯤ ꯑꯩꯗꯤ ꯑꯥ
ꯀꯔꯤꯅꯣꯅꯦ ꯑꯗꯨ ꯇꯥꯍꯟꯗꯣꯅꯦ ꯑꯦ ꯂꯝꯖꯦꯜ ꯆꯦꯜꯂꯝꯗꯥꯏ ꯅꯪ ꯏꯅꯣꯏ ꯅꯣꯏꯃꯩ ꯆꯠꯇꯣꯏꯔꯣ ꯍꯥꯏꯁꯦ
ꯑꯩꯅ ꯈꯟꯕꯅ ꯁꯕꯦꯟꯇꯤ ꯐꯥꯏꯚꯃꯨꯛ ꯂꯩꯍꯟꯒꯦ ꯇꯧꯕꯅꯤ
ꯍꯣꯏ ꯑꯃꯨꯛ ꯑꯃꯨꯛ ꯊꯝꯃꯨ ꯑꯃꯨꯛ ꯇꯧꯔꯛꯀꯦ
ꯍꯣꯏ